ꯍꯦꯜꯂꯣ ꯚꯥꯏ ꯍꯜꯂꯣ
ꯑꯣ
ꯇꯥꯕ꯭ꯔꯣ
ꯑꯣ ꯑꯣ ꯇꯕ꯭ꯔꯥ ꯚꯥꯏ
ꯑ ꯇꯥꯏ ꯆꯥꯛ ꯆꯥꯔꯕꯣ
ꯆꯥꯛ ꯆꯥꯛ꯭ꯔꯦ
ꯑꯣ ꯀꯔꯤ ꯑꯥ ꯍꯥꯎꯕ꯭ꯔꯣ
ꯍꯥꯎꯋꯦ ꯍꯥꯎꯋꯦ
ꯅꯪꯅ ꯊꯣꯡꯕꯅꯤꯅ ꯅꯁꯥꯅ ꯊꯣꯡꯕꯅꯤ ꯅꯁꯥꯅ ꯆꯥꯔꯒ ꯅꯁꯥꯅ ꯍꯥꯎꯋꯤ ꯍꯥꯏ ꯍꯥꯎꯔꯝꯒꯅꯤ
ꯎꯝ ꯍꯥꯎꯔꯝꯒꯅꯤ
ꯍꯣꯏ ꯍꯥꯎꯋꯦ
ꯇꯨꯝꯃꯕꯣ
ꯑꯩ ꯇꯨꯝꯗ꯭ꯔꯤ ꯑꯩꯗꯣ
ꯎꯝ
ꯂꯣꯏꯔꯒ ꯐꯣꯔꯒ ꯂꯩꯁꯤ ꯃꯃꯥꯡꯗ
ꯑꯣ
ꯅꯪꯗꯤ ꯀꯔꯤ ꯇꯧꯕ꯭ꯔꯣ
ꯑꯩ ꯇꯨꯝꯒꯦꯅ ꯐꯃꯨꯡꯗ ꯑꯗꯨꯝ ꯂꯩꯑꯦ
ꯅꯨꯡꯉꯥꯏꯒꯅꯤꯀꯣ
ꯅꯨꯡꯉꯥꯏꯌꯦ ꯑꯗꯨꯝ ꯑꯗꯨꯝ ꯉꯥꯟꯅ ꯇꯨꯝꯁꯤꯔꯅ ꯍꯌꯦꯡ ꯉꯥꯟꯅ ꯍꯥꯎꯒꯠꯇꯨꯏꯅꯤꯗꯅ ꯑꯗꯨꯒꯤ ꯈꯔ ꯉꯥꯟꯅ ꯇꯨꯝꯁꯤꯔꯥꯅ ꯎꯝ ꯅꯣꯏꯖꯧ ꯄꯨꯡ ꯀꯌꯥꯗ ꯇꯨꯝꯃꯦ
ꯍꯥꯥ ꯇꯥꯕ꯭ꯔꯣ
ꯎꯝ ꯄꯨꯡ ꯀꯌꯥꯗ ꯇꯨꯝꯕ꯭ꯔꯣ
ꯑꯩ ꯄꯨꯡ ꯎꯝ ꯄꯨꯡ ꯆꯒꯥꯃꯗ ꯇꯨꯃꯤꯗ ꯇꯦꯟ ꯊꯥꯔꯇꯤꯒꯨꯝꯕ
ꯎꯝ
ꯃꯇꯝ ꯅꯥꯏꯗꯦꯗ ꯚꯥꯏ
ꯎꯝ ꯌꯨꯝꯗ ꯂꯥꯏꯕꯗꯤ ꯌꯨꯝꯗ ꯂꯩꯔꯗꯤꯀꯣ ꯑꯩꯗꯤ ꯉꯥꯟꯅ ꯇꯨꯝꯃꯦ
ꯃꯥꯅꯦ
ꯁꯤꯗ ꯂꯥꯏꯔꯗꯤ ꯈꯔ ꯍꯥꯏꯕꯗꯤ ꯃꯇꯥꯝꯗꯣ
ꯎꯝ ꯅꯪꯗꯤ ꯅꯨꯡꯊꯤꯟ ꯇꯨꯝꯕ ꯍꯥꯏꯅꯕ꯭ꯔꯣ
ꯅꯨꯡꯊꯤꯟ ꯃꯔꯛ ꯃꯔꯛꯇ ꯑꯗꯨꯝ ꯇꯨꯝꯃꯦ ꯍꯥꯏꯕꯗꯤ ꯅꯨꯡꯗꯥꯡꯒꯨꯝꯕ ꯇꯨꯝꯕ ꯌꯥꯗꯕ ꯃꯇꯝ ꯂꯩꯏꯌꯦꯗꯅ
ꯎꯝ
ꯑꯗꯨ ꯀꯥꯟꯗ ꯈꯔ ꯊꯦꯡꯅ ꯇꯨꯝꯃꯗꯤ
ꯑꯩꯗꯤ ꯄꯨꯊꯣꯛꯇꯦ
ꯎꯝ ꯑꯗꯨꯅ ꯐꯥꯏꯗ ꯎꯝ ꯑꯗꯨꯅ ꯐꯥꯑꯦ ꯍꯥꯏꯕꯗꯤ ꯇꯨꯝ ꯑꯗꯨꯝ ꯅꯨꯡ ꯅꯨꯡꯗꯥꯡꯗ ꯐꯖꯅ ꯇꯨꯝꯃꯗꯤꯀꯣ ꯌꯥꯏꯑꯦ
ꯃꯃꯥꯈꯣꯏꯗꯤ ꯇꯨꯝꯈ꯭ꯔꯕꯣ
ꯏꯄꯥꯒ ꯏꯃꯥꯗꯣ ꯑꯥ ꯃꯈꯥꯗ ꯅꯤꯌꯨꯁ ꯇꯥꯔꯤꯑꯦ ꯑꯗꯨꯒꯤ ꯑꯩꯅ ꯑꯩꯒꯤ ꯌꯨꯝ ꯃꯊꯛꯇ ꯀꯥꯔꯒ
ꯍꯨ
ꯂꯩꯌꯦ ꯍꯨ ꯍꯨ ꯅꯪꯇꯦ ꯑꯗꯨꯗ ꯂꯩꯕ꯭ꯔꯣ
ꯍꯥꯥ
ꯃꯤꯒ ꯂꯩꯕ꯭ꯔꯣ ꯀꯅꯥꯅꯥ ꯂꯩꯕ꯭ꯔꯣ
ꯑꯩꯒꯤ ꯏꯅꯥꯎꯅꯨꯄꯥꯒ ꯂꯩꯌꯦ
ꯑꯣ
ꯑꯩꯒꯤ ꯏꯅꯥꯎꯅꯨꯄꯥꯒ ꯍꯥ ꯑꯣ ꯄꯣꯛꯃꯤꯟꯅꯕ ꯑꯩꯒꯤ ꯏꯅꯥꯎꯅꯨꯄꯥꯀꯣ ꯑꯩꯒꯤ ꯃꯈꯥꯗ ꯂꯥꯏꯕ
ꯎꯝ ꯃꯥꯗꯤ ꯌꯥꯝ ꯑꯉꯥꯡ ꯑꯣꯏꯔꯤꯕ꯭ꯔꯣ
ꯎꯝ ꯌꯥꯝ ꯑꯉꯥꯡ ꯑꯣꯏꯗ꯭ꯔꯤ ꯃꯥ ꯕꯤ ꯑꯦ ꯀꯔꯤ ꯈꯦꯠꯅꯀꯣ ꯂꯩꯑꯦ ꯗꯤꯁ ꯏꯌꯥꯔ ꯅꯠ ꯑꯁꯤ ꯑꯁꯤꯒꯤ ꯆꯍꯤꯗꯒꯤꯀꯣ ꯇꯨꯋꯦꯜꯐ ꯂꯣꯏꯔꯛꯑꯦ ꯑꯗꯨꯒꯤ ꯑꯈꯣꯏꯒꯤ ꯀꯣꯂꯦꯖꯇꯀꯣ ꯇꯝꯒꯦꯅ ꯈꯪꯗꯦꯗ ꯑꯈꯣꯏꯁꯨ ꯑꯃꯨꯛ ꯍꯜꯂꯛꯅꯤꯡꯉꯤ ꯅꯨꯡꯁꯤꯌꯦ ꯑꯈꯣꯏꯒꯤ ꯃꯇꯝꯗꯣ
ꯍꯣꯏ
ꯑꯗꯨꯒꯤ ꯃꯇꯝꯗꯗꯤ ꯍꯥꯏꯕꯗꯤ ꯅꯨꯡꯉꯥꯏꯕ ꯐꯥꯎꯗꯦ ꯈꯪ ꯒ꯭ꯌꯥꯟ ꯇꯥꯗꯦ ꯗꯨꯑꯣꯏꯔꯁꯨ ꯍꯧꯖꯤꯛ ꯑꯗꯨ ꯒꯤ ꯃꯇꯝꯗꯣ ꯅꯨꯡꯁꯤꯌꯦ
ꯍꯣꯏ ꯍꯥꯟꯅ ꯑꯈꯣꯏꯅ ꯑꯝ ꯚꯤꯗꯤꯑꯣ ꯑꯃ ꯅꯝꯕꯗꯣ
ꯎꯝ ꯍꯣꯏ ꯌꯥꯝ ꯅꯨꯡꯁꯤꯌꯦꯀꯣ ꯑꯩꯈꯣꯏ ꯁꯥꯅꯔꯒ ꯏꯁꯤꯡ ꯆꯥꯏꯔꯒ ꯂꯦꯞꯔꯒ ꯑꯍꯥꯍꯥ
ꯍꯦꯍꯦ ꯑꯩ ꯁꯝ ꯇꯦꯟꯅ ꯀꯛꯄꯅꯤꯅꯦ ꯗꯨ ꯃꯇꯝꯗꯣ
ꯇꯨꯝꯔꯝ ꯆꯠꯂꯒ ꯀꯣ ꯍꯧꯒꯠꯍꯟꯕꯗꯣ ꯇꯨꯝꯕ ꯃꯤꯗꯣ ꯌꯥꯝ ꯅꯨꯡꯁꯤꯌꯦ ꯑꯈꯣꯏ ꯑꯁ ꯑꯗꯨꯒꯤ ꯃꯇꯝꯗꯨꯗꯤ
ꯅꯪꯁꯨ ꯍꯣꯁꯇꯦꯜꯗ ꯂꯩꯕꯗꯣ ꯐꯥꯔ꯭ꯁ ꯔꯥ ꯑꯗꯨꯅ
ꯑꯍꯥ ꯅꯠꯇꯦ ꯁꯦꯀꯦꯟ ꯇꯥꯏꯝ
ꯑꯩꯒꯤꯗꯤ ꯑꯍꯥꯟꯕꯅꯦ ꯍꯦ ꯍꯦ
ꯑꯍꯥꯟꯕ ꯅꯨꯡꯉꯥꯏꯕ꯭ꯔꯣ ꯅꯨꯡꯉꯥꯏꯗ ꯑꯈꯣꯏꯒꯤ ꯍꯣꯁꯇꯦꯜꯗꯨꯗꯤ ꯑꯗꯨꯝ ꯎꯝ ꯏꯁꯤꯡꯁꯨ ꯌꯥꯝ ꯅꯨꯡꯉꯥꯏꯌꯦ ꯑꯗꯨꯒꯤ
ꯍꯣꯏ
ꯎꯝ ꯀꯩꯒꯤ ꯍ ꯅꯣꯛꯔꯛ ꯀ ꯋꯥꯔꯤ ꯁꯥꯟꯅꯔꯒ ꯅꯩꯕꯗꯨ ꯅꯨꯡꯁꯤꯌꯦ
ꯒ꯭ꯔꯨꯞ ꯒ꯭ꯔꯨꯞ ꯋꯥꯔꯤ ꯁꯥꯕ
ꯍꯣꯏ ꯑꯗꯨꯒꯤꯅꯤ ꯆꯥꯛ ꯆꯥꯕ ꯂꯣꯏꯔꯀꯥꯟꯗ ꯔꯨꯝ ꯑꯃꯗꯀꯣ ꯄꯨꯟꯁꯤꯜꯂꯒ
ꯑꯥ ꯍꯩ ꯑꯆꯥꯔ ꯂꯩꯔꯗꯤ ꯂꯩꯔꯗꯤ ꯔꯨꯝꯗ ꯆꯥꯔ ꯆꯠꯂꯒ ꯆꯥꯈꯔꯅꯤ
ꯑꯗꯨꯒꯤ ꯅꯨꯡꯁꯤꯌꯦ
ꯍꯣꯏ
ꯑꯗꯨꯒꯤ ꯃꯇꯥꯝꯗꯨꯗꯤ ꯒꯣꯜꯗꯦꯟ ꯍꯥꯏꯒꯗ꯭ꯔꯥ ꯈꯪꯗꯦ ꯒꯣꯜꯗꯟ ꯇꯥꯏꯝꯁ ꯎꯝ ꯅꯨꯡꯁꯤꯌꯦ ꯅꯣꯏꯒꯤ ꯕꯕꯥꯗꯤ ꯏꯟꯖꯥꯡ ꯍꯥꯎꯋꯦ ꯍꯥꯏꯕ꯭ꯔꯣ
ꯍꯣꯏ ꯃꯥꯗꯤ ꯍꯥꯎꯇꯦ ꯍꯥꯏꯌꯦ ꯂꯥꯛꯑꯦ
ꯑꯦ ꯑꯗꯨꯗꯤ ꯅꯪꯒꯤ ꯏꯟꯖꯥꯡ ꯌꯥꯝ ꯁꯤꯠꯄ ꯃꯥꯜꯂꯤꯅꯦ
ꯍꯣꯏ
ꯍꯣꯇꯦꯜ ꯐꯝꯃꯣ ꯍꯣ ꯍꯥ ꯍꯥ
ꯍꯣꯏꯅꯦ ꯀꯁꯇꯃꯔ ꯑꯣꯏꯌꯣ
ꯑꯥ ꯀꯁꯇꯃꯔ ꯑꯣꯏꯔꯒꯦ ꯂꯥꯛꯔꯒ ꯏꯟꯖꯥꯡ ꯊꯣꯛꯅꯤꯡꯕ ꯃꯇꯝꯁꯨ ꯃꯇꯝꯗ ꯂꯥꯛꯔꯒ ꯂꯧꯎꯔꯒꯦ ꯅꯪꯉꯣꯟꯗ
ꯎꯝ ꯏꯅꯦ ꯍꯥꯏꯔꯒ
ꯈꯣꯏ ꯑꯅꯤꯅꯦ
ꯍꯥ ꯍꯥ ꯍꯥ ꯍꯥ ꯍꯥ ꯑꯗꯨꯗꯤ ꯏꯆꯦ ꯑꯦꯍꯦ ꯏꯇꯥꯎ ꯏꯟꯖꯪ ꯂꯩꯔꯤꯕꯣ
ꯑꯍꯦ ꯍꯨꯝ ꯈꯔ ꯑꯩꯈꯣꯏꯗꯒꯤ ꯑꯉꯥꯡ ꯑꯣꯏ ꯑꯉꯥꯡꯁꯤꯡꯗꯤ ꯏꯅꯦ ꯍꯥꯏꯒꯅꯤ
ꯍꯣꯏ
ꯗꯦ
ꯑꯁ ꯑꯩꯈꯣꯏꯖꯨ ꯃꯇꯝꯗꯣ ꯂꯥꯛꯈꯤꯅꯤ
ꯑꯍꯤ ꯍꯤ ꯍꯤ ꯅꯣꯑꯅꯤꯡꯉꯤꯀꯣ ꯑꯩꯈꯣꯏ
ꯌꯦꯛ
ꯀꯔꯤ
ꯍꯅꯨꯕꯤ ꯑꯣꯏꯕ ꯄꯛꯇꯣꯏꯅꯦꯕ
ꯑꯥ ꯇꯜꯂꯦ ꯅ ꯅ ꯅꯪ ꯇꯥꯎꯋꯣ ꯑ ꯍ
ꯍꯥꯏꯗꯤ ꯍꯅꯨꯕꯤ ꯈꯣꯏꯖꯨ ꯃꯁꯛ ꯐꯖꯔꯗꯤ ꯑꯗꯨꯝ ꯐꯖꯩ ꯊꯤꯕ ꯈꯣꯏ
ꯑꯍꯤ ꯑꯍ ꯍ ꯈꯣꯏꯗꯤ ꯄꯥ ꯔꯣꯏ ꯑꯗꯨꯒꯤ ꯑꯩꯗꯤ ꯄꯥꯔꯣꯏ ꯄꯛꯑꯔꯣ ꯑꯗꯨꯒꯤ ꯍꯅꯨꯕꯤꯗꯣ ꯑꯁ ꯀꯤꯌꯦ ꯍꯥꯏꯒꯗꯨꯅꯤ ꯑꯉꯥꯡꯁꯦ ꯃꯥꯒꯤ ꯃꯤꯠꯇꯣ ꯌꯥꯝ ꯃꯥꯝꯃꯦ ꯍꯥꯏꯔꯒ ꯑ ꯑꯩ ꯌꯦꯡꯔꯀꯥꯟꯗꯀꯣ ꯑꯥ ꯑꯩꯒꯤ ꯁꯥꯛꯁꯦ ꯅꯣꯏ ꯅꯣꯏ ꯀꯃꯥꯏ ꯈꯜꯂꯒꯦ ꯑꯩ ꯎꯔꯀꯥꯟꯗ
ꯅꯪꯁꯦ ꯌꯥꯝ ꯅꯣꯂꯦꯖꯤꯕꯜ ꯑꯣꯏꯕ ꯃꯤ ꯃꯥꯜꯂꯦ ꯒ꯭ꯌꯥꯟ ꯌꯥꯝ ꯇꯥꯕ ꯃꯤ ꯃꯥꯜꯂꯦꯕ
ꯃꯤ ꯃꯌꯥꯝ ꯍꯥꯏꯕꯗꯤꯀꯣ ꯑꯐꯥꯎꯕꯤ ꯃꯥꯜꯂꯦ ꯅꯪ
ꯍꯔꯥꯎꯕ ꯃꯤꯗꯤ ꯃꯥꯟꯗꯦꯅꯪ ꯒ꯭ꯌꯥꯟ ꯇꯥꯕ ꯃꯤ ꯃꯥꯜꯂꯦ ꯑꯩꯒꯤꯗꯤ ꯑꯗꯨꯝ ꯑꯩꯅ ꯎꯕꯗꯗꯤꯀꯣ
ꯎꯝ ꯇꯜꯂꯦ ꯇꯜꯂꯦ ꯑꯩꯈꯣꯏ ꯍꯣꯁꯇꯦꯜꯗ ꯐ꯭ꯔꯦꯁꯔꯁ ꯃꯤꯠ ꯇꯧꯔꯒ ꯑꯗꯣ ꯌꯥꯝ ꯇꯥꯟꯕꯗꯣ ꯑꯩ ꯑꯩ ꯌꯥꯝ ꯆꯠꯅꯤꯡꯉꯦ ꯑꯗꯨꯒꯤ ꯃꯇꯥꯡꯗꯨ ꯗꯨꯒ ꯍꯧꯖꯤꯛꯇꯤ ꯌꯥꯝ ꯅꯨꯡꯁꯤꯌꯦ ꯑꯍ ꯍ
ꯅꯪꯁꯨ ꯇꯨꯊꯣꯛꯄ ꯌꯥꯎꯕ꯭ꯔꯥ ꯑꯗꯨꯗꯣ
ꯑꯥ ꯑꯗꯨꯝ ꯆꯠꯂꯦ ꯑꯩꯗꯤ ꯍꯥꯏꯕꯗꯤ ꯐꯖꯟꯅ ꯆꯠꯇꯕꯤꯗꯣ ꯆꯠꯄꯁꯨ ꯍꯥꯏꯇꯦ ꯇꯨꯝꯕ ꯍꯩꯇꯦ
ꯑꯩꯒꯤ ꯍꯤꯕꯁꯅꯣ ꯐꯪꯕꯒ ꯅꯨꯃꯤꯠꯗꯨꯝ ꯇꯦꯛꯈ꯭ꯔꯝꯅꯦ
ꯌꯥ ꯅꯨꯡꯁꯤꯌꯦ
ꯖꯥꯠ ꯖꯥꯠꯅꯦ
ꯑꯩꯒꯤ ꯃꯤꯡ ꯍꯩꯔꯒ
ꯈꯨꯗꯛ ꯈꯨꯗꯛꯇ ꯗ ꯄꯦꯟꯁ ꯁꯣ ꯌꯥꯎꯕꯒꯤ ꯑꯩ
ꯀꯥꯏꯌꯨꯝ ꯃꯈꯣꯟ ꯊꯤ ꯐꯥꯏꯔꯤ ꯏꯁꯩ ꯁꯛꯄꯅꯣ
ꯅꯪꯁꯨ ꯏꯁꯩ ꯊꯠ ꯏꯁꯩ ꯁꯛꯄ꯭ꯔꯥ ꯑꯗꯨꯒꯤ ꯃꯇꯝꯗ ꯅꯣꯢ ꯅꯣꯏꯒꯤ ꯂꯣꯟꯗꯒꯤꯔꯥ ꯀꯔꯤ ꯑ ꯑꯩꯁꯨ ꯁꯥꯏꯌꯦ ꯏꯁꯥꯏ ꯏꯁꯥꯏ ꯑꯃ ꯁꯥꯏ ꯅꯣꯛꯅꯤꯡꯉꯤꯀꯣ ꯑꯥ ꯇꯜꯂꯦ ꯑꯗꯨ ꯚꯤꯗꯤꯑꯣ ꯂꯩꯔꯗꯤ ꯑꯩꯅ ꯏꯁꯩꯩ ꯁꯛꯄꯤꯁꯤꯡꯅꯦ ꯁꯩ ꯁꯛꯄ ꯌꯥꯝ ꯍꯩꯏꯕ ꯃꯤ ꯈꯛꯇꯅ ꯑꯣꯏꯔꯝꯃꯦ ꯑꯗꯨꯗꯤ
ꯁꯟ ꯍꯣꯏꯗꯣ ꯀꯌꯥꯃꯨꯛ ꯂꯨꯕ꯭ꯔꯥ ꯍꯥꯏꯕꯅꯤ ꯄꯨꯔꯥ ꯑꯁꯦꯡꯕ ꯃꯤꯁ ꯊꯣꯛꯄꯨ ꯃꯥꯟ
ꯐꯣꯢꯂꯝꯗꯣ ꯀꯥꯎꯗꯤ ꯀꯥꯎꯈ꯭ꯔꯦ ꯗꯨ
ꯑꯩꯗꯤ ꯀꯥꯎꯔꯦꯗ ꯎꯝ
ꯐꯦꯁꯔ ꯗꯣ
ꯅꯨꯡꯁꯤ ꯑꯗꯣ ꯑꯗꯨꯒꯤ ꯌꯥꯝ ꯑꯉꯥꯡ ꯑꯣꯏꯌꯦꯀꯣ ꯑꯗꯨꯒꯤ ꯃꯇꯝꯗꯨꯗꯤ ꯑꯩꯈꯣꯏꯒꯤ ꯐꯥꯔꯁ ꯇꯥꯏꯝꯅꯤꯅ ꯍꯥꯏꯕꯗꯤ ꯂꯥꯏꯟꯗ ꯑꯝꯍꯥ ꯌꯥꯝ ꯏꯪ ꯇꯞꯄꯤ ꯑꯣꯏꯔꯒ ꯑꯗꯨꯒꯤ ꯃꯇꯥꯝꯗꯨꯗꯤ
ꯌꯥꯎꯕ꯭ꯔꯣ
ꯕꯣꯔꯣꯏ ꯍꯦꯛ ꯀꯥꯏꯗ ꯕꯣꯔꯣꯏꯗꯤ ꯑꯗꯨꯝ ꯍꯦꯛꯑꯦ ꯎꯝ ꯑꯩꯈꯣꯏꯒꯤ ꯑꯩꯈꯣꯏꯒꯤ ꯕꯣꯔꯣꯏꯗꯣ ꯌꯥꯝ ꯍꯥꯎꯑꯦ ꯑꯣ ꯌꯥꯝ ꯍꯥꯎꯋꯦ ꯑꯁ ꯑꯩꯈꯣꯏ ꯑꯗꯨꯒ ꯔꯦꯈꯥꯁꯨ ꯍꯥꯎꯕꯅꯦ ꯑꯩꯈꯣꯏ ꯍꯣꯁꯇꯦꯜꯒꯤ ꯅꯪ ꯆꯥꯕ ꯐꯪꯕ꯭ꯔꯣ ꯆꯥꯔꯝꯃꯔꯣꯏ ꯆꯥꯔꯝꯃꯔꯣꯏ ꯑ ꯔ ꯔꯦꯈꯥ
ꯑꯣ
ꯑꯩꯒꯤ ꯂꯩꯈꯥꯏ ꯌꯥꯝ ꯍꯥꯎꯕꯅꯦ
ꯆꯥꯕ ꯐꯪꯒꯗꯤ
ꯄꯤꯛꯇꯦ ꯑꯥ ꯄꯦꯛ ꯑꯦ ꯌꯥꯔꯦ ꯑꯥ ꯄꯦꯛꯄ ꯀꯥꯟꯗꯀꯣ ꯌꯥꯝ ꯄꯤꯛꯄꯗꯤ ꯄꯤꯛꯑꯦ ꯑꯗꯨꯒ ꯎꯝ ꯎꯝ ꯃꯆꯨ ꯃꯆꯨꯁꯨ ꯑꯇꯣꯞꯄꯒ ꯃꯟꯅꯗꯕꯅꯦ ꯍꯥꯎꯕꯗꯤ ꯌꯥꯝ ꯍꯥꯎꯕ ꯌꯥꯝ ꯍꯥꯎꯕꯅꯦ
ꯎꯝ ꯍꯥꯎꯑꯦ ꯍꯥꯎꯈꯤ ꯌꯥꯝ ꯍꯥꯎꯈꯤ ꯃꯇꯝꯁꯨ ꯌꯥꯝ ꯅꯨꯡꯉꯥꯏꯈꯤ
ꯑꯗꯨꯒꯤ ꯃꯇꯥꯝꯁꯨ ꯌꯥꯝ ꯅꯨꯡꯉꯥꯏꯈꯤ ꯅꯨꯡꯁꯤꯌꯦ
ꯎꯝ
ꯑꯍꯝ ꯑꯍꯥ ꯑꯗꯣ ꯑꯩꯈꯣꯏꯒꯤ ꯑꯩꯈꯣꯏꯒꯤ ꯐꯣꯇꯣꯁꯤꯡꯗꯣ ꯎꯔꯒ ꯅꯨꯡꯁꯤꯕ ꯐꯥꯎꯋꯦ
ꯑꯗꯨꯒꯤ ꯑꯩꯒꯤ ꯐꯣꯟ ꯑꯈꯣꯢ ꯌꯥꯝ ꯉꯝꯃꯦ
ꯎꯝ ꯂꯩꯕ꯭ꯔꯣ ꯂꯩꯔꯤꯕꯣ ꯅꯪꯉꯣꯟꯗ
ꯂꯩꯇꯦ ꯑꯩ ꯐꯣꯟ ꯑꯔꯤꯕꯗ ꯂꯣꯏꯅ ꯌꯥꯎꯕ
ꯑꯣ ꯑꯣ